ꯍꯜꯂꯣ ꯇꯔꯕ
ꯍ
ꯀꯔꯤ ꯇꯧꯔꯤꯅꯣ
ꯑꯩ ꯀꯤꯠꯆꯟꯁꯤꯡꯅꯤ ꯍꯧꯖꯤꯛ
ꯏꯆꯅ ꯔꯨꯔꯤꯌꯦ
ꯃ
ꯆꯥꯛꯠꯇꯤ ꯆꯥꯔꯕ꯭ꯔꯣ
ꯍ ꯍꯣꯏ
ꯇ꯭ꯔꯦꯟ ꯆꯪ ꯆꯕ꯭ꯔꯣ ꯉꯁꯤ ꯍꯥꯥ
ꯀꯔꯤ ꯀꯂꯦꯟꯗꯔꯤ
ꯃꯂꯟꯔꯤ ꯃꯒꯤꯔ ꯍꯕ꯭ꯔꯣ ꯈꯪꯉꯦ ꯍꯥꯎꯕ꯭ꯔꯣ
ꯑꯥꯎꯗꯕ
ꯀꯔꯤꯒ ꯍꯥꯎꯗꯕꯅꯣ ꯆꯝꯐꯨꯠꯀꯤ ꯆꯝꯐꯨꯠ ꯑꯣꯏꯕꯒꯤꯔꯣ
ꯒ ꯍꯥꯎ ꯇ
ꯑꯥ
ꯄꯥꯏ ꯂꯥꯏꯗꯦꯅ
ꯋꯥ ꯉꯥꯡꯉꯣ ꯀꯔꯤꯅꯣ ꯎꯄꯥꯏ ꯂꯩꯇ ꯍꯥꯏꯕ
ꯍꯣꯏ
ꯄꯣꯛ ꯌꯥꯗꯕꯒꯤ ꯅꯪ ꯆꯥꯗ꯭ꯔꯗꯤ ꯌꯥꯗꯕ꯭ꯔꯣ ꯅꯪ ꯋꯥ ꯋꯥꯜꯗꯣ
ꯍꯣꯏ
ꯅꯪꯒꯤ ꯕꯦꯛꯒ꯭ꯔꯥꯎꯟꯒꯤ ꯅꯣꯏꯁꯇꯣ ꯑꯗꯨꯃꯥꯏꯅ ꯇꯧꯕ ꯌꯥꯗꯦ ꯚꯥꯏ
ꯂꯣꯏꯗꯅꯤ ꯂꯣꯏꯗꯅꯤ
ꯌꯥꯔꯔꯤꯀꯣ ꯅꯪꯗꯨꯣ ꯔꯀꯣꯔꯗꯤꯡ ꯇ ꯑ ꯑ ꯋꯥꯏꯔꯣ ꯂꯔꯣ
ꯂꯣꯏꯔꯦ ꯂꯣꯏꯔꯦ ꯍꯧꯖꯤꯛꯁꯨ ꯇꯥꯕ꯭ꯔ
ꯍꯣꯏ ꯍꯖꯅ ꯇꯥꯏꯍꯦ
ꯍꯧꯖꯤꯣꯏꯗꯤ
ꯏꯁꯤꯡ ꯏꯁꯤꯡ ꯇꯥꯕꯗꯣ ꯇꯥꯏ ꯃꯈꯣꯟꯗꯣ ꯇꯥꯏ ꯍꯥꯏꯕ
ꯑ ꯁꯣ ꯑ ꯁꯣ ꯑꯗꯨꯗꯤ ꯊꯕꯛ ꯑꯃꯗꯨꯁꯨ ꯇꯧꯕ ꯌꯥꯔꯣꯏꯍꯦ
ꯍꯣꯏ ꯑꯗꯨꯗꯅꯦꯦꯛ
ꯑꯖꯤ ꯀꯔꯤꯝ ꯁꯥꯡꯗꯣ
ꯑꯈꯣꯏ ꯗꯥꯎ ꯍꯋꯥꯏ ꯆꯥꯏ ꯉꯁꯤ ꯅꯈꯣꯏꯗꯤ ꯑꯥ ꯅꯈꯣꯏꯗꯤ ꯚꯦꯂꯦꯟꯗ꯭ꯔꯤ ꯆꯥꯏ ꯍꯥꯏꯕ ꯅꯠꯇ꯭ꯔꯣ ꯑꯥ ꯑꯥ
ꯍꯣ
ꯑꯈꯣꯏ ꯑꯈꯣꯏꯒꯤꯗꯤ ꯌꯥꯝ ꯍꯥꯎꯕꯅꯦ
ꯑꯩꯗꯣ ꯕꯦꯂꯦꯟꯗ꯭ꯔꯤꯗꯣ ꯆꯝꯐꯨꯠ ꯆꯝꯐꯨꯠ ꯆꯥꯒꯦ ꯇꯧꯕ
ꯍꯣꯏ
ꯗꯣ ꯌꯥꯝ ꯍꯥꯎ ꯇꯕꯒꯤ ꯃꯔꯣꯛ ꯈꯔ
ꯊꯝꯕ
ꯃꯣꯔꯣꯛ ꯈꯔ ꯍꯥꯞꯈ꯭ꯔꯦ ꯑꯩ ꯑꯩꯒꯤ ꯃꯥꯎꯠꯇ
ꯎꯝ ꯎꯝ
ꯑꯩꯗꯣ ꯆꯜ ꯋꯥꯣꯏ ꯆꯜ ꯑꯗꯨꯝ ꯑꯩ ꯆꯥꯔꯔꯣꯏ ꯆꯥꯔꯔꯣꯏ ꯑꯗꯨꯝ ꯑꯩ ꯇꯧꯋꯤ ꯇꯧꯋꯦ ꯕ
ꯀꯔꯤꯁꯨ ꯇꯧꯔꯣꯏꯗ ꯀꯔꯤꯅꯣ ꯅꯪꯁꯨ
ꯈꯔ ꯈꯔ ꯄ꯭ꯔꯣꯞ ꯄ꯭ꯔꯣꯞ ꯇꯧꯋꯦꯕ
ꯑꯣ ꯑꯗꯨꯃꯥꯏꯅ ꯇꯧꯕ꯭ꯔꯥ
ꯍꯣꯏ ꯑꯗꯨꯒꯤꯅꯦ
ꯅꯪ ꯅꯪꯒꯤ ꯚꯥꯏꯇꯥꯃꯤꯟꯗꯣ ꯆꯥꯔꯣ
ꯎꯝ ꯈꯪꯗꯦꯗ ꯑꯩ ꯆꯥꯕ ꯑꯗꯨꯒꯤ ꯈꯔ ꯂꯩꯔꯒ ꯆꯥꯒꯦ ꯈꯟꯕꯅꯤ
ꯑꯅꯤ ꯆꯥꯔꯁꯨ ꯌꯥꯏꯅ ꯀꯔꯤꯅꯣ
ꯈꯪꯗꯦ ꯍꯤꯗꯥꯛꯁꯤꯡꯁꯨ ꯎꯝ ꯑꯗꯨꯝ ꯃꯇꯥꯡ ꯑꯃꯗ ꯑꯗꯨꯝ ꯆꯥꯔꯗꯤ ꯐꯠꯇꯕꯁꯨ ꯂꯩꯌꯦꯅ ꯑꯗꯨ ꯀꯤꯕ
ꯑꯥ
ꯑꯗꯣ ꯕꯦꯇ ꯚꯥꯏꯇꯃꯤꯟꯗꯤ ꯌꯥꯗꯤ ꯌꯥꯕ ꯃꯥꯜꯂꯦ ꯑꯗꯨꯁꯨ ꯁꯦꯡꯅꯗꯤ ꯈꯪꯗꯦꯅ
ꯌꯥꯏꯌꯦꯗ ꯃꯤ ꯑꯗꯨꯝ ꯆꯥꯔꯤꯁꯤꯗꯤ ꯀꯔꯤꯁꯨ ꯇꯧꯔꯔꯣꯏꯌꯦ ꯅꯪꯒꯤ ꯅꯁꯥ ꯐꯥꯅꯤꯡꯉꯥꯏ ꯑꯣꯏꯔꯗꯤ ꯆꯥꯔꯣ ꯚꯥꯏꯇꯥꯃꯤꯟꯗꯣ ꯉꯁꯤꯁꯨ
ꯌꯦꯡꯒꯦ ꯑꯩꯈꯣꯏꯒꯤ ꯀꯤꯠꯆꯟꯁꯨ
ꯑꯩ ꯊꯥꯒꯠꯆꯔꯤ ꯌꯥꯝ ꯊꯒꯠꯇꯦ ꯍꯣꯏ ꯑꯩ ꯍꯥꯏꯒꯦꯀꯣ ꯀꯔꯤꯒꯤꯅꯣ ꯍꯥꯏꯕꯗꯣ ꯑ ꯑꯈꯣꯏ ꯑꯅꯤ ꯇꯣꯄꯤꯛ ꯂꯩꯇꯦꯅ ꯋꯥꯔꯤ ꯁꯥꯅꯤꯡꯉꯥꯏ ꯑꯗꯣ ꯅꯪꯒꯤ ꯄꯣꯛꯅꯕꯒꯤ ꯇꯣꯄꯤꯛ ꯑꯃ ꯂꯥꯛꯑꯦꯕ ꯌꯥꯝ ꯅꯨꯡꯉꯥꯏꯌꯦ
ꯈꯨꯄꯥꯛ ꯆꯥꯅꯤꯡꯕ꯭ꯔꯣ
ꯌꯥꯝ ꯋꯥꯔꯝꯒꯅꯤ ꯅꯪ ꯑꯗꯨ ꯍꯣꯏ ꯍꯣꯏ
ꯅꯪꯁꯨ ꯑꯩꯕꯨ ꯌꯥꯝ ꯌꯦꯡꯉꯒ ꯑꯗꯨꯝ ꯐꯖꯅ ꯌꯦꯡꯉꯒ ꯑꯗꯨꯝ ꯂꯩꯌꯦꯅ ꯑꯩꯁꯨ ꯅꯪ ꯉꯣꯟꯗ ꯊꯥꯒꯠꯆꯔꯤ ꯍꯥꯏꯅ ꯍꯥꯏꯒꯦ ꯍꯥꯏꯅ ꯂꯩꯕꯅꯤ
ꯀꯔꯤꯅꯦꯅ ꯑꯩꯅ ꯇꯧꯕꯗꯤ ꯑꯗꯨ ꯑꯣꯏꯗꯤ ꯑꯄꯦꯛꯄꯅꯦ
ꯑ ꯑꯩꯁꯨ ꯌꯥꯝ
ꯀꯔꯤꯁꯤ ꯍꯥꯠꯇꯅ ꯑꯗꯨꯗ꯭ꯔꯗꯤ ꯇꯥꯎꯗꯅꯤꯅꯣ ꯃꯥ ꯃꯥꯟꯕꯤꯅꯤꯅ
ꯍꯣꯏ ꯨ ꯁꯣ
ꯀꯔꯤꯦ ꯑꯗꯨꯗꯁꯨꯨꯝꯅ ꯐꯔꯛꯑꯦ ꯐꯥꯔꯛꯑꯦ ꯅꯪꯅ ꯑꯗꯨꯝ ꯃꯥ ꯍꯥꯏꯔꯗꯤ
ꯉꯁꯤ ꯍꯧꯖꯤꯛ ꯂꯣꯏꯔꯗꯤ ꯋꯥꯔꯁꯦꯞ ꯇꯧꯅꯤꯡꯉꯥꯏ ꯂꯥꯛꯑꯣꯀꯣ
ꯍꯣꯏ ꯍꯣꯏ ꯌꯥꯏꯑꯦ
ꯃꯣꯏ ꯃꯣꯏ ꯃꯤꯕꯨꯁꯨ ꯀꯋꯦ ꯀꯣ ꯍꯣꯏ ꯇꯝꯃꯦ ꯇꯝꯃꯦ ꯑꯩꯒꯤ ꯑꯩꯁꯨ ꯍꯧꯖꯤꯛꯇꯤ ꯏꯁꯤꯡ ꯕꯣꯛ ꯇꯧꯋꯦꯕ ꯑꯩꯈꯣꯏ ꯅꯣꯏꯁꯨ ꯀꯔꯤꯁꯨ ꯇꯧꯗꯦ ꯇꯧꯔꯁꯨ ꯍꯥꯏꯔꯁꯨ ꯑꯗꯨꯝ ꯕꯣꯜ ꯇꯧꯕ ꯏꯁꯤꯡꯗꯣ ꯊꯛꯑꯣꯀꯣ ꯑꯩꯈꯣꯏ ꯄ꯭ꯔꯤꯗꯤꯛ ꯇꯧꯕ ꯉꯝꯂꯦꯕ
ꯑꯗꯨꯅꯦ ꯍꯣꯏ ꯈꯪꯗ꯭ꯔꯦ ꯈꯣꯏꯒꯤ ꯏꯁꯤꯡꯗꯣ ꯏꯁꯤꯡꯅ ꯃꯥꯜꯦ ꯍꯣꯏ
ꯑꯣ
ꯏꯁꯤꯡꯗꯣ ꯀꯔꯤ ꯍꯥꯏꯗꯣꯏꯅꯣ ꯃꯥꯟꯅꯗꯕꯒꯤꯀꯣ ꯑꯩꯈꯣꯏ ꯍꯣꯁꯄꯤꯇꯥꯦꯜꯜꯗ ꯂꯩꯕꯒ ꯑꯁꯤꯗ
ꯎꯝ ꯑꯗꯣ ꯃꯣꯏ ꯇꯥꯎ ꯑꯪꯀꯜꯅ ꯇꯧꯗꯕꯤꯗꯗꯤ ꯏꯁꯤꯡꯗꯣ
ꯍꯣꯏ
ꯋꯥꯔꯤ ꯑꯃ ꯂ ꯂꯥꯛꯑꯦꯅ ꯐꯤꯜꯇꯔ ꯇꯧꯔꯒ ꯑꯗꯨꯁꯨ ꯂꯥꯛꯇꯦꯅ
ꯍꯣꯏ
ꯍꯣꯏꯗꯣ ꯊꯥꯛꯄꯒꯤ ꯃꯥꯜꯂꯦ ꯑꯩꯗꯤ ꯑꯗꯨꯝ
ꯍꯣꯏ ꯍꯣꯏ ꯑꯗꯨꯒꯤ ꯃꯥꯜꯂꯦ ꯃꯈꯣꯏꯒꯤ ꯐꯤꯜꯇꯔꯗꯣ ꯌꯥꯗ꯭ꯔꯦꯅꯀꯣ ꯏꯁꯤꯡꯗꯤ ꯂꯥꯛꯑꯦ ꯑꯗꯨ ꯑꯣꯏꯔꯁꯨ ꯐꯤ ꯇꯥꯔ ꯇꯧꯗꯩꯕ ꯑꯗꯨꯗꯤ
ꯎꯝ ꯑꯣ ꯑꯗꯨꯝ ꯐꯤꯜꯇꯔ ꯍꯣꯏ ꯐꯕ ꯐꯤꯜꯇꯔꯗ ꯗ ꯊꯥꯈ꯭ꯔꯁꯨ ꯈꯔ ꯀꯩꯅꯣ ꯍꯅꯨꯕꯤ ꯍꯅꯨꯕ ꯈꯔ ꯑꯣ ꯑꯦꯁꯀꯨꯝꯕ
ꯍꯣꯏ ꯍꯣꯏ
ꯀꯩꯅꯣ ꯎ꯭ꯂꯗ ꯀꯔꯤ ꯭ꯂ ꯣꯀꯔꯤ ꯍꯉꯗ ꯍꯥꯏ ꯣꯏꯕ ꯑꯣ ꯏ ꯏ ꯁꯣꯟꯕ ꯁꯤꯡꯗꯤ ꯍꯣꯏ ꯏꯃꯥ ꯅꯨꯄꯥꯁꯤꯡꯗꯤ ꯑꯗꯨꯝ ꯐꯤꯜꯇꯔ ꯐꯤꯜꯇꯔꯒꯤ ꯏꯁꯤꯡꯁꯨ ꯊꯛꯄ ꯌꯥꯗꯦꯕ
ꯑꯣ ꯑꯣ
ꯑꯦ ꯁꯣꯟꯕꯒꯤꯀꯣ
ꯍꯣꯏ
ꯍꯛꯆꯥꯡ ꯅꯨꯡꯉꯥꯏꯇꯕ ꯑꯗꯨꯝ ꯊꯥꯒꯗꯤ
ꯑꯣ ꯍꯣ
ꯑꯗꯨꯒꯤ ꯃꯣꯏꯗꯣ ꯊꯛꯄ ꯊꯛꯇꯦꯕ
ꯍꯣꯏ
ꯑꯗꯣ ꯐꯤꯜꯇꯔꯒꯤ ꯏꯁꯤꯡꯁꯨ ꯏꯁꯤꯡꯁꯨ ꯑꯗꯨꯝ ꯇꯕꯗꯣ ꯐꯤꯜꯇꯔꯁꯨ ꯌꯥꯗꯦꯕ ꯑꯩꯈꯣꯏ
ꯐꯤꯜꯇꯔꯁꯨ ꯍꯣꯏ ꯑꯐꯕ ꯐꯤꯜꯇꯔꯗ ꯊꯥꯛꯇ꯭ꯔꯁꯨ ꯁꯣ ꯑꯗꯨꯝ ꯇꯧꯕꯗꯣ ꯌꯥꯗꯕ ꯑꯩꯈꯣꯏꯒꯤ ꯌꯥꯝ ꯁꯣꯏꯕ ꯃꯥꯜꯜꯂꯤ
ꯅꯪ ꯀꯗꯥꯏꯗ ꯂꯩꯕ꯭ꯔꯥ ꯃꯄꯥꯟꯗ ꯂꯩꯕ꯭ꯔꯥ ꯍꯧꯖꯤꯛꯇꯤ
ꯑꯩ ꯃꯅꯨꯡꯗ ꯆꯥꯡꯈ꯭ꯔꯦ ꯍꯧꯖꯤꯛꯇꯤ
ꯑ ꯑꯩꯪꯒꯤ ꯃꯈꯣꯟꯗꯣ ꯌꯥꯝ ꯂꯥꯎ ꯑꯣꯏꯌꯦꯕ ꯑꯗꯒꯤ
ꯑꯩꯅ ꯀꯩꯅꯣ ꯁ꯭ꯋꯦꯄꯤꯡ ꯐ꯭ꯂꯣꯔꯗꯥꯣ
ꯍꯣꯏ
ꯁ꯭ꯋꯦꯞ ꯇꯧꯔꯒ ꯂꯥꯛꯄꯒꯤꯅꯦ
ꯑꯥ ꯑꯥ
ꯑ ꯑ
ꯑꯗꯣ ꯅꯪꯁꯨ ꯆꯠꯇꯣꯏꯅꯦꯀꯣ ꯍꯣꯁꯄꯤꯇꯥꯜ ꯍꯗ ꯍꯣꯁꯄꯤꯇꯥꯜ ꯍ ꯆꯠꯋꯅꯤꯀꯣ
ꯍꯣꯏ ꯆꯇꯅꯤꯅ
ꯆꯟꯗꯗꯤ ꯆꯠꯄ ꯇꯥꯂꯦꯕ ꯑꯩꯁꯨ
ꯑꯣ ꯑꯩꯈꯣꯏ ꯂꯣꯏꯟꯃ ꯆꯇ ꯃꯤꯥꯏ ꯃꯥꯂꯦ ꯍꯦ
ꯍꯣꯏ ꯍꯣꯏ ꯆꯠꯂ꯭ꯔꯗꯤ ꯐꯔꯦ ꯑꯗ ꯀꯔꯤ ꯄꯣꯗꯣꯏꯅꯣ ꯇꯤꯟꯐꯤꯟ ꯀꯔꯤ ꯄꯨꯣꯛꯗꯣꯏꯅꯣ
ꯑꯗꯨꯝ ꯋꯥꯜ ꯇꯧꯔꯒ ꯕ꯭ꯔꯤꯟꯖꯥꯜꯗꯣ ꯑꯥ ꯕ꯭ꯟꯖꯥꯎ ꯅꯠꯇꯦ ꯑꯗꯣ ꯂꯦꯗꯤꯁ ꯐꯤꯡꯒꯔꯗꯣ ꯕꯣꯜ ꯇꯧꯔꯒ ꯑꯗꯨꯝ
ꯍꯗꯗ ꯑ ꯑꯗꯦꯗꯦ ꯌꯦꯒꯥ ꯆꯥꯅꯤꯗꯦ ꯇ ꯔꯗꯗꯤ
ꯑꯗꯨ ꯅꯠꯇ꯭ꯔꯗꯤ ꯑꯇꯣꯞꯄ ꯑꯦꯛ ꯑꯦꯛꯒꯨꯝꯕꯗꯤ ꯈꯔ ꯁ꯭ꯇꯤꯝ ꯇꯧꯔꯒꯀꯣ ꯑꯗꯨꯁꯨ ꯌꯥ ꯃꯔꯤ ꯌꯥꯒꯅꯤ
ꯇꯔꯔꯒꯥ ꯍꯣꯏ ꯄꯨꯕ ꯌꯥꯏꯅ ꯑꯗꯨꯅ ꯀꯔꯤ ꯍꯥꯏꯗꯅ ꯄ꯭ꯔꯣꯇꯤꯟꯔ ꯑꯗꯨꯝ ꯂꯩꯒꯅꯤ
ꯎꯝ ꯊꯥꯎꯗꯤ ꯊꯥꯎꯗꯤ ꯆꯥꯒꯅꯨ ꯍꯥꯏꯕ ꯏꯃꯥꯅ
ꯏꯔꯨꯝꯒ ꯂꯦꯔꯤꯁ ꯐꯤꯡꯒꯔꯗꯣ ꯄꯨꯔꯣ ꯑꯗꯨꯗꯤ ꯆꯥꯛꯈꯔ
ꯎꯁꯦ
ꯑꯗꯨꯅ ꯐꯥꯒꯅꯤ ꯀꯔꯤꯅꯣ
ꯍꯣꯏ ꯑꯗꯨ ꯃꯥꯅꯦꯦ
ꯅꯪ ꯔꯦꯟ ꯂꯩꯕ ꯅꯨꯡꯉꯥꯏꯕ꯭ꯔꯣ
ꯈꯪꯗꯦꯗ ꯍꯥꯐ ꯅꯨꯡꯉꯥꯏꯌꯦ ꯍꯥꯐ ꯅꯨꯡꯉꯥꯏꯇꯦ
ꯀꯔꯤꯒꯤꯅꯣꯅꯦ
ꯃꯅꯝ ꯅꯝꯊꯤ ꯃꯅꯝ ꯅꯝꯊꯤꯕꯒꯤ ꯍꯥꯞ ꯅꯨꯡꯉꯥꯏꯇꯦ
ꯎꯝ ꯃꯅꯝꯗꯤ ꯑꯗꯨꯃꯥꯏꯅ ꯇꯧꯕ ꯃꯥꯜꯂꯦ ꯍꯣꯏ ꯇꯨꯝꯃꯁꯨ ꯀꯣ ꯔꯣꯝꯗꯁꯨ ꯑꯗꯨꯝ ꯆꯪꯉꯦꯕ ꯃꯅꯝꯗꯣ
ꯍꯣꯏ ꯑꯩꯗꯤ ꯈꯔ ꯈꯔ ꯃꯇꯝ ꯃꯇꯝꯗꯨꯗꯤ
ꯍ
ꯑꯣ ꯌꯥ ꯇꯧꯔꯒ ꯀꯥꯞꯅꯤꯡꯕ ꯃꯥꯜꯂꯦ ꯃ ꯂꯥꯛꯑꯦꯕꯣ ꯑꯣ ꯍꯣꯏ
ꯌꯥꯝ ꯈꯥꯡꯕ ꯉꯝꯗꯕꯒꯤꯀꯣ ꯅꯝꯗꯣ ꯄꯂꯦꯠ ꯄꯂꯦꯠ ꯀ ꯑꯣꯄꯦꯟ ꯇꯧꯕ ꯃꯥꯜꯂꯦꯕ
ꯑꯣ ꯍꯥꯏꯗꯤ ꯈꯪꯗ꯭ꯔꯦ
ꯑꯩꯗꯤ ꯚꯔꯒꯤ ꯃꯅꯥꯛꯇ ꯂ ꯂꯩꯕꯒꯤꯀꯣꯃꯦꯂꯣꯡꯗꯁꯨ
ꯍꯣꯏ
ꯑꯗꯨꯒꯨꯝꯕꯗꯤ ꯎꯝ ꯅꯣꯡ ꯆꯨꯔꯗꯤ ꯇꯣꯏꯂꯦꯠꯇꯣ ꯑꯗꯨꯝ ꯐ꯭ꯂꯥꯁ ꯇꯧꯋꯦꯕ
ꯏ
ꯑꯗꯨꯒꯤ ꯑꯗꯨꯒꯨꯝꯕꯗꯤ ꯑꯦꯛꯁꯄꯤꯔꯤꯟꯁ ꯇꯧꯔꯤꯕ
ꯑ ꯑꯩꯈꯣꯏꯁꯨꯅꯦ ꯑꯩꯈꯣꯏꯁꯨ ꯑꯗꯨꯃꯥꯏꯅ ꯇꯧꯕꯅꯦ
ꯑꯣ
ꯑꯩꯒꯤꯦ ꯌꯨꯝꯗꯗꯤꯀ ꯃꯅꯝ ꯑ ꯑꯗꯨꯝ ꯅꯝꯕꯅꯤ
ꯎꯝ ꯈꯪꯗꯦ ꯑꯁꯤ ꯏꯁꯀ꯭ꯔꯥꯞꯁꯦ ꯗ꯭ꯔꯥꯏ ꯇꯧꯒꯗ꯭ꯔꯥ ꯇꯧꯔꯣꯏꯒꯗꯕ ꯃꯥꯜꯂꯦ
ꯀꯧꯈ꯭ꯔꯕ ꯉꯔꯥꯡꯗꯣ
ꯎ ꯑꯩꯗꯤ ꯇꯧꯅꯤꯡꯗꯕꯒꯤꯅꯤ ꯉꯔꯥꯡꯗꯤ
ꯑꯩꯗꯤ ꯀꯧꯈ꯭ꯔꯕ ꯑꯗꯣ ꯃꯣꯔꯅꯤꯡꯗꯒꯤ ꯇꯥꯎꯒꯅꯦ ꯑ
ꯎꯝ ꯅꯪ ꯇ ꯇꯧꯕ ꯃꯇꯝꯗꯣ ꯃꯣꯔꯅꯤꯡ ꯅꯥꯇꯦꯍꯦ
ꯍꯣꯏ ꯑꯗꯣ ꯍꯥꯏꯕꯗꯤ ꯃꯣꯔꯅꯤꯡꯗ ꯍꯥꯏꯕꯗꯤ ꯆꯥꯛ ꯆꯥꯕ ꯂꯣꯏꯔꯒ ꯑꯗꯨꯃꯥꯏꯅ ꯑꯗꯨꯉꯥꯏ ꯂꯣꯏꯔꯒ ꯍꯥꯏꯕꯅꯤꯗ ꯑꯩꯒꯤꯁꯨ ꯗ꯭ꯔꯥꯏ ꯇꯧꯔꯔꯣꯏ ꯈꯪꯉꯦ ꯥꯏ ꯇꯧꯔꯗꯤ ꯐꯔꯦ ꯑꯗꯨꯕꯨ
ꯃꯅꯨꯡꯗ ꯄꯨꯊꯣꯛ ꯄꯨꯔꯒ
ꯍꯥ
ꯐꯦꯟꯗ ꯊꯝꯃꯗꯤ ꯈꯔ ꯐꯅꯕ ꯃꯥꯜꯂꯦ ꯍꯣꯏ
ꯍꯣꯏ ꯍꯣꯏ ꯑꯗꯨꯃꯥꯏꯅ ꯇꯧꯕ ꯌꯥꯏꯌꯦꯦ ꯑꯗꯣ ꯑꯩꯈꯣꯏ ꯑꯅꯤꯒꯤ ꯏꯁꯀꯥꯞꯇꯣ ꯗ꯭ꯔꯥꯏ ꯇꯧꯗ꯭ꯔꯗꯤ ꯑꯩꯈꯣꯏꯅꯤ ꯃꯈꯥꯗ ꯂꯩꯕ ꯌꯥꯏꯔ ꯃꯈꯥꯗꯗꯤ ꯌꯨꯅꯤꯐꯣꯔꯝ ꯍꯥꯞꯂꯁꯨ ꯏꯁꯀꯥꯕꯤꯌꯠ ꯍꯥꯞꯇ꯭ꯔꯁꯨ ꯌꯥꯏꯅ
ꯍꯣꯏ
ꯃꯥꯏ
ꯊ ꯌꯥꯔꯤ ꯌꯥꯌꯥ
ꯑ ꯍꯥꯎ ꯑ ꯌꯥꯝ
ꯑꯦꯁꯣꯏ
ꯁꯥꯕ꯭ꯔꯣ ꯑꯗꯨꯗꯥ
ꯇꯧꯕꯒꯦ
ꯑ ꯋꯥ ꯉꯥꯡꯉꯣ ꯀꯔꯤꯅꯣ
ꯋꯥꯥꯡꯉꯦꯅ
ꯑꯗꯨꯝꯥꯏꯅ ꯃꯇꯝꯥ ꯁꯥꯡꯅ ꯂꯥꯎꯒꯅꯨ ꯀꯔꯤꯅꯣ ꯃꯇꯥꯡꯁꯥꯡꯗ ꯂꯧꯔꯦ ꯃꯇꯥꯡ ꯁꯁꯥꯡꯗ ꯂꯧꯔꯗꯤ ꯌꯥꯔꯔꯣꯏꯌꯦꯦ
ꯗꯣꯁꯣ ꯇꯣꯞꯄꯤꯗ ꯑꯣ ꯂꯩꯥꯏꯗꯕꯒꯤꯅꯦ ꯍꯣꯏꯅꯤꯅꯦ ꯄꯩꯁꯥ ꯍꯣꯏ ꯃꯤꯗꯤ ꯑꯗꯨꯝ ꯇꯧ ꯃꯥꯜꯂꯦ
ꯂꯩ ꯍꯣꯏ ꯍꯣꯏ ꯑꯩ ꯏꯃꯥꯟꯅꯕꯤ ꯑꯃꯕꯨꯁꯨ ꯇꯧꯁꯦ ꯍꯥꯏꯕꯤꯈ꯭ꯔꯦꯕ
ꯑꯥ
ꯃꯤ ꯏꯃꯥꯟꯕꯤ ꯅꯠꯇꯦ ꯏꯃꯥꯟꯅꯕ ꯍꯥꯏꯕꯅꯦ ꯑꯗꯣ ꯃꯥꯗꯤ ꯇꯧꯅꯤꯡꯗꯕ ꯃꯥꯜꯂꯦꯕ
ꯑꯣ
ꯇꯧꯔꯗꯤ ꯐꯗꯣꯏꯔꯤꯕ
ꯑꯩꯁꯨ ꯅꯨꯄꯤ ꯑꯃꯗꯣ ꯍꯥꯏꯕꯅꯦꯕ ꯑꯗꯣ ꯃꯥꯗꯣ ꯏꯁꯄꯦꯁ ꯂꯩꯇꯦ ꯍꯥꯏꯌꯦꯦ
ꯀꯔꯤ ꯍꯥꯏꯕ
ꯏꯁꯄꯦꯁ ꯂꯩꯇꯦ ꯍꯥꯏꯌꯦꯦ ꯑꯦꯞꯇꯣ ꯊꯝꯅꯤꯉꯥꯏꯗꯣ
ꯑꯦꯁ ꯃꯥꯁꯨ ꯃꯥ ꯇꯧꯅꯤꯡꯗꯕꯒꯤꯅꯤ ꯅꯠꯇ꯭ꯔꯣ ꯇꯧꯅꯤꯡꯅꯗꯤ ꯑꯗꯨꯝ ꯑꯦꯗꯖꯥꯁ ꯇꯧꯕ ꯌꯥꯏ
ꯃꯥꯗꯣ ꯑꯣꯞꯁꯟ ꯂꯩꯇꯦ ꯁꯤ ꯍꯥꯞꯀꯦ ꯍꯥꯏꯇꯥꯔꯗꯤ ꯋꯥꯆꯦꯞ ꯋꯥ ꯆꯦꯗꯣ ꯑ ꯇꯣ ꯇ ꯗꯕꯥꯅꯤ ꯍꯥꯏꯌꯦꯦ
ꯀꯔꯤꯒꯤ ꯅꯧꯅꯦ
ꯑꯗꯨꯒꯤ ꯌꯦꯡꯉꯁꯦ ꯃꯥꯁꯨ ꯌꯦꯡꯉꯒ ꯌꯥꯔꯗꯤ ꯑꯗꯨꯝ ꯇꯥꯖꯔꯦ ꯍꯥꯏꯌꯦꯦ
ꯑꯥ ꯌꯥꯔꯦ ꯁꯤꯗ ꯏꯃꯥꯟꯅꯕꯤ ꯑꯅꯥ ꯑꯅꯤꯗꯤ ꯅꯨꯄꯥꯕꯨ ꯋꯥꯔꯤ ꯆꯥꯔꯒ ꯂꯩꯌꯦ ꯑꯆꯥ ꯍꯕ ꯅꯄꯤꯤꯗꯣ ꯑꯆꯥꯧꯕ ꯅꯨꯄꯤꯗꯤ ꯇꯥꯔꯒ ꯂꯩꯒꯦ ꯑꯗꯨꯃꯥꯏꯅ ꯗꯕꯥ
ꯍꯣꯏ ꯑꯩꯗꯤ ꯑꯩꯗꯣ ꯑꯩꯁꯨ ꯈꯟꯕꯅꯦ ꯁꯤ ꯅꯨꯄꯤꯁꯦ ꯅꯨꯄꯥꯒꯤ ꯂꯩ ꯑꯩ ꯂꯥꯏꯗꯤ ꯂꯥꯏꯌꯦ
ꯑꯥ ꯑꯥ ꯃꯗꯝ ꯃꯥꯒꯤ ꯀꯔꯤ ꯍꯥꯏꯗꯣꯏꯅꯣ ꯕ꯭ꯔꯥꯗꯔꯅꯦꯅꯦꯀꯣ ꯑꯗꯨꯃꯥꯏꯅ ꯍꯥꯏ ꯍꯥꯏꯗꯕ ꯈꯪꯗꯦ
ꯁꯣ ꯊꯥꯖꯗꯦꯕ
ꯑꯥ ꯑꯁꯨ ꯆꯂꯗ꯭ꯔꯦ ꯃꯥꯒꯤ ꯃꯃꯤꯡꯗꯣ ꯀꯔꯤꯅꯣ ꯍꯥꯞꯄ ꯃꯥꯜꯂꯦ ꯃꯥꯏꯅ ꯂꯥꯁ ꯆꯀꯣ ꯃꯥꯏ ꯍꯦꯛ ꯍꯥꯏꯔꯒ ꯂꯩꯕꯅꯦ
ꯑꯥ
ꯅꯨꯄꯥ ꯃꯥꯗꯤ ꯂꯩꯗꯤ ꯂꯩꯕꯖꯥꯠꯅꯦ
ꯈꯔ ꯈꯔ ꯑꯩꯈꯣꯏꯅ ꯃꯨꯟꯅ ꯌꯦꯡꯉꯗꯤ ꯈꯔꯗꯤ ꯊꯣꯛꯀꯅꯤ ꯑꯩ ꯈꯪꯉꯦ ꯉꯔꯥꯡꯁꯨ ꯇꯧꯋꯦ ꯉꯔꯥꯡꯁꯨ ꯈꯔ ꯑꯣꯙꯥꯔ ꯇꯥꯎꯑꯣ ꯑꯣꯗꯔ ꯑꯣꯗꯔ ꯇꯧꯔꯒꯀꯣ ꯅꯨꯄꯤ ꯅꯨꯄꯤꯅ ꯅꯨꯄꯥꯕꯨ ꯇꯧꯕ ꯅꯨꯡꯁꯤꯕ ꯃꯕ ꯃꯥꯜꯂꯦꯕ ꯈꯔ
ꯑ ꯃꯥꯗꯤ ꯃꯥꯒꯤꯦ ꯭ꯔꯗꯔꯅꯦꯅ ꯍꯥꯏꯕꯅꯦ
ꯑꯦ ꯊꯖꯥ ꯗꯦ
ꯍꯥꯏꯖꯥꯗꯤ ꯀꯣ
ꯎꯝ
ꯃꯗ ꯀꯔꯤ ꯌꯥꯗ ꯑꯗꯨꯗꯅꯦ
ꯑꯩꯈꯣꯏ ꯂꯥꯏꯃꯤꯟ ꯑꯗꯨꯝ ꯂ ꯂꯩ ꯂꯩꯃꯤꯟꯅꯟꯅꯔꯒ ꯃꯥꯗꯣ ꯅꯨꯄꯥ ꯑꯅꯤ ꯑꯍꯨꯝ ꯀꯣꯏ ꯅꯥꯔꯦ ꯍꯥꯏꯅ ꯑꯩꯈꯣꯏ ꯈꯪꯗꯕꯤꯗ
ꯍꯣꯏ ꯍꯣꯏ ꯑꯗꯨꯅꯦ ꯃꯥ ꯌꯨꯝ ꯆꯠꯈꯅ
ꯍꯣꯏ
ꯑ ꯑꯗꯨꯁꯨ ꯅꯨꯄꯥ ꯑꯅꯤ ꯑꯍꯨꯝꯗꯤ ꯀꯣꯏꯕ ꯃꯥꯜꯂꯦ ꯃꯥꯗꯣ
ꯑꯣ
ꯑ ꯇꯥ ꯑꯦ ꯋꯥ
ꯑꯣ ꯑꯣ ꯌꯥꯝ ꯁꯤꯄꯝ ꯃꯥꯂ ꯃꯥꯗꯨ ꯃꯥꯗꯤ ꯄꯔꯤꯟꯁꯦꯁꯅꯤꯅ
ꯃꯥꯗꯤ ꯄꯔꯤꯤꯟꯁꯦꯁꯅꯤꯅꯍꯣꯏ ꯃꯥ ꯃꯊꯅꯨꯁꯦ ꯄ꯭ꯔꯤꯟꯁꯦꯁꯅꯦ ꯍꯥꯏꯅ ꯍꯥꯏꯕ ꯅꯠꯇ꯭ꯔꯣ
ꯍꯣꯏ ꯍꯥꯏꯑꯦ ꯑꯗꯨꯒꯤꯅꯦ
ꯅꯤꯡꯅꯄꯥꯗꯤ ꯌꯥꯝꯒꯗꯤ ꯃꯥꯒꯤꯗ
ꯉꯁꯤ ꯄ꯭ꯔꯤꯟꯁꯦꯁꯅ ꯄ꯭ꯔꯤꯟꯁꯦꯁꯇꯣ ꯀꯔꯤ ꯊꯕꯛꯁꯨ ꯇꯧ ꯇꯕ ꯂꯩꯗꯕ ꯃꯥꯜꯂꯦꯕ ꯉꯁꯤꯗꯣ
ꯑꯥ
ꯑꯩꯉꯒ ꯅꯣꯛꯁꯨ ꯅꯣꯡꯅꯤꯡꯕꯅꯦ ꯃꯥꯗꯣ ꯃꯥꯒꯤ ꯃꯇꯧꯗꯣ
ꯍꯣꯏ ꯃꯥꯗ ꯀꯔꯤ ꯀꯔꯤ ꯇꯕꯅ
ꯈꯪꯗꯦ ꯑꯗꯨꯝ
ꯑꯣ ꯃ
ꯑ ꯈ ꯀꯔꯤ ꯀꯔꯤ ꯂꯥꯏꯗ꯭ꯔꯁꯨ ꯍꯥꯥ
ꯕꯣꯔꯤꯡ ꯆꯨꯕꯅꯦꯕ ꯉꯁꯤꯁꯦ ꯃꯥꯒꯤ ꯑꯦꯝꯕꯤ ꯂꯩꯇꯕꯒꯤ
ꯍ
ꯔꯣꯝꯗꯁꯨ ꯂꯥꯛꯑꯦ ꯑꯗꯨꯃꯥꯏꯅ ꯀꯃꯥꯟ ꯔꯣꯝꯗꯁꯨ ꯑꯗꯨꯃꯥꯏꯅ ꯂꯦꯕꯔꯥꯒ ꯂꯩꯕ ꯇꯣ ꯑ ꯍꯣꯏ ꯁꯤ ꯅꯨꯄꯤꯦꯁ ꯑꯦꯈꯥ ꯈꯪꯗꯦ ꯑꯩ ꯋꯥꯁꯔꯨꯝꯗꯨ ꯆꯪꯕꯅꯦꯕ ꯆꯔꯒ ꯃꯥꯗꯣ ꯀꯣ ꯑꯅꯤꯔꯛ ꯇꯧꯋꯣꯏꯅꯦ
ꯃꯥꯗ
ꯍꯣꯏ ꯃꯥꯒꯤ ꯑꯦꯦꯝ ꯕꯤ ꯑꯦ ꯂꯩ ꯀꯠꯇꯕꯒꯤ ꯕꯣꯔꯦꯡ ꯆꯨꯕ ꯃꯥꯜꯂꯦ ꯑꯁ ꯌꯥꯝ ꯅꯨꯡꯁꯤꯈ꯭ꯔꯦꯗ ꯍꯥꯏꯗꯤ
ꯃꯥꯗꯤ ꯌꯨꯝꯗ ꯂꯥꯛꯏꯕ ꯃꯤ ꯅꯠꯇꯦꯕ ꯂꯩꯅꯤꯡꯕ ꯃꯤ ꯅꯠꯇꯦꯕ ꯑꯗꯨꯗ ꯂꯩꯕꯗꯣ ꯂꯩ ꯂꯩꯕ ꯀꯥꯟꯗꯁꯨ ꯗꯇꯥꯗꯣ ꯂꯩꯗꯕ
ꯑ
ꯇꯣ ꯇꯣꯞ ꯇꯣꯞ ꯇꯣꯞ ꯋꯥꯟꯗ ꯆꯠꯈ꯭ꯔꯕ ꯑꯃꯒꯤ ꯕꯣꯔꯔꯤꯅꯤ
ꯁꯤꯗꯗꯤ ꯀꯣꯏꯕ ꯃꯐꯝꯁꯨ ꯂꯩꯇꯦꯀꯣ ꯑꯗꯨ
ꯍ ꯎꯝ
ꯃꯥꯗꯣ ꯈꯪꯗꯦ ꯑꯩ ꯃꯣꯔꯅꯤꯡꯗꯁꯨ ꯃꯥꯅ ꯆꯥꯛꯀ ꯏꯟꯁꯥꯡ ꯊꯣꯡꯕ ꯃꯥꯜꯂꯦ ꯃꯅꯤꯡꯗ ꯑꯗꯣ ꯑꯩꯁ ꯐꯣꯟꯗ ꯆꯪꯈ꯭ꯔꯕꯅꯤꯕ ꯅꯣꯏ ꯐꯣꯟ ꯄꯥꯏꯔꯒ ꯑꯗꯣ ꯃꯥꯗꯣ ꯂꯥꯛꯑꯣ ꯆꯥꯛ ꯆꯔꯁꯦ ꯅꯪ ꯀꯣꯜ ꯇꯧꯔꯔꯕ
ꯑꯩꯗꯣ ꯌꯥꯝꯅꯪ ꯌꯥꯝ ꯆꯥꯎꯅꯤꯡꯇꯦꯕ ꯃꯥꯥꯕꯨ ꯑꯣ ꯆꯥꯛ ꯆꯔꯔꯦ ꯦ ꯑꯩꯅ ꯊꯧꯗꯣꯛ ꯀꯔꯤ ꯍꯥꯏꯅ ꯋꯦꯜꯀꯝ ꯇꯧꯔꯣ ꯍꯥꯏꯅꯀꯣ ꯀꯥꯎ ꯇꯧꯔꯕꯨ ꯍꯥꯏꯒ ꯋꯥꯁꯔꯨꯝꯗ ꯂꯩꯔꯤ ꯌꯦ ꯉꯥꯏꯈꯣ ꯍꯥꯏꯅ ꯑꯩꯅ ꯀꯧ ꯀꯣ ꯍꯌꯦ ꯉꯥꯞꯇꯈ꯭ꯔꯦ ꯌꯧ ꯂꯔꯒ ꯑꯃꯨꯛ ꯀꯧ ꯇꯧꯔꯛꯑꯦ ꯑꯌꯦ ꯆꯛꯆꯥꯕꯜ ꯇꯛꯊꯕ ꯂꯣꯏꯔꯒ ꯑꯩ ꯏꯔꯨꯖꯒꯦꯅ ꯑꯩ ꯆꯪꯈ꯭ꯔꯕꯅꯤꯕ ꯑꯩꯅꯣ ꯃ꯭ꯌꯨꯖꯤꯛ ꯊꯝꯃꯔꯒ ꯂꯩꯕꯅꯤꯕ ꯏꯁꯩ ꯊꯝꯒ ꯑꯗꯣ ꯃꯥꯗꯣ ꯂꯥꯛꯔꯒ ꯑꯃꯨꯛ ꯀꯣꯜ ꯇꯧꯔꯛꯑꯦ ꯑꯩꯅ ꯍꯥꯏ ꯀꯣꯞꯗꯤ ꯀꯥꯏꯅ ꯇꯧꯈ꯭ꯔꯕ ꯑꯅꯤ ꯑꯍꯨꯝ ꯑꯍꯨꯝ ꯃꯔꯥꯛꯅꯦ ꯍꯥꯏꯅ ꯇꯧ ꯄꯒ꯭ꯔꯝꯗ
ꯑꯗꯨꯗꯣ ꯕꯣꯔꯤꯡ ꯇ ꯕꯣꯔꯤꯡ
ꯕꯔꯤꯡ ꯍꯣꯏ ꯃꯥꯒꯤꯅꯦ ꯍꯣꯏ ꯃꯥꯒꯤ ꯗꯦꯇꯥꯗꯣ ꯂꯉꯥꯏꯈ꯭ꯔꯕꯒꯤꯅꯦ ꯑꯁ ꯌꯥꯝ ꯅꯨꯡꯁꯤꯈ꯭ꯔꯦꯗ ꯑꯗꯣ ꯃꯥꯗꯣ ꯍꯦꯟꯖꯤꯟꯈ꯭ꯔꯕ ꯍꯦꯟꯖꯤꯟꯈ꯭ꯔꯦꯕ ꯃꯥꯗꯣ ꯑꯅꯤ ꯑꯍꯨꯝꯔꯛ ꯀꯧꯗꯧꯋꯦ ꯑꯩꯅ ꯅꯪꯕꯨ ꯛ ꯊꯒꯅꯤ ꯌꯥꯅ ꯍꯥꯏꯕꯤꯒ꯭ꯔꯕꯁꯦ
ꯑꯩꯗꯤ ꯄꯥꯏꯈꯠꯂꯒ ꯄꯥꯏꯈꯠꯂꯒ ꯊꯝꯈ꯭ꯔꯣ ꯍꯥꯏꯕ
ꯑ
ꯑꯗꯨꯒꯤ ꯑ ꯑꯗꯣ ꯑꯩ ꯊꯝꯈꯣ ꯍꯥꯏꯌꯦꯦ ꯍꯥꯏꯅ ꯑꯗꯨꯝ ꯂꯩꯔꯒ ꯊꯝꯈ꯭ꯔꯦ
ꯆꯤꯅ ꯄꯤꯖꯦ ꯌꯥꯌꯥꯖꯦ ꯉ ꯉꯁꯤ ꯃꯥꯗ ꯑ ꯀꯣꯏꯕ ꯆꯠꯀꯦꯅꯗꯤ ꯈꯟꯗꯤ ꯈꯟꯕ ꯃꯥꯜꯂꯦ ꯃꯥ ꯃ ꯃꯥ ꯐ ꯃꯥꯅ ꯍꯣꯏꯕ ꯆꯠꯁꯤꯀꯣ ꯍꯥꯏꯅ ꯍꯥꯏꯕ ꯅꯠꯇ꯭ꯔꯣ ꯅꯪ ꯈꯪꯕ꯭ꯔꯥ
ꯈꯪꯗꯦ ꯍꯥꯏꯗꯤ
ꯑꯥ ꯃꯥ ꯀꯣꯜ ꯇꯧꯔꯒ ꯃꯤ ꯑꯃ ꯃꯥꯒꯤ ꯐ꯭ꯔꯦꯟ ꯑꯃꯕꯨ ꯇꯧꯕꯅꯦ
ꯑꯣ ꯌꯥ ꯔꯦꯟ ꯑꯃꯗ ꯂꯥꯛꯕꯗꯣ
ꯀꯁ ꯇꯥꯏꯅꯥ
ꯑꯩꯗꯤ ꯈꯪꯗꯦ
ꯑꯣ ꯀꯣꯏꯕ ꯆꯠꯁꯦ ꯍꯥꯏꯕꯅꯦ ꯑꯗꯨ ꯑꯗꯨꯕꯨ ꯑꯩꯈꯣꯏ ꯑꯩꯅ ꯆꯠꯅꯤꯡꯗꯕꯒꯤꯀꯣ ꯃꯥ ꯃꯊꯟꯇ ꯆꯠꯄꯗꯤ ꯅꯪꯥꯏꯇꯕ ꯃꯥꯂꯦ
ꯑꯣ ꯑꯥ
ꯑꯗꯒꯤꯦ ꯉꯁꯤ ꯑꯃ ꯕꯣꯔꯤꯡ ꯆꯨꯔꯒ ꯑꯗꯨꯝ ꯂꯩꯕ ꯃꯥꯜꯂꯦ
ꯐꯔꯗꯤꯀꯣ
ꯍꯣꯏ
ꯀꯡꯝꯕ ꯁꯣ ꯆꯠꯄ ꯌꯥꯑꯦꯕ ꯃꯇꯝꯗ ꯁꯥꯡꯗ꯭ꯔꯁꯨ
ꯏꯚꯅꯤꯡ ꯂꯁꯨ ꯃꯥ ꯕꯣꯔꯦꯡ ꯆꯨꯕꯒꯤ ꯋꯥꯛꯀꯤꯡ ꯆꯠꯁꯦ ꯍꯥꯏꯅ ꯀꯥꯎꯕꯅꯦ
ꯑꯣ
ꯍꯣꯏꯅ ꯑ ꯍꯧꯖꯤꯛꯇꯤ ꯌꯥꯝ ꯁꯥꯏꯌꯦꯦ ꯆꯇ꯭ꯔꯒꯨꯝꯁꯦ ꯍꯥꯏꯅ ꯍꯥꯏꯔꯒꯦꯀꯣ
ꯚꯔ ꯂꯌꯦꯦ ꯍꯥꯏꯗꯅ
ꯍꯥꯥ
ꯄꯥꯔ ꯂꯥꯛꯑꯦ ꯍꯥꯏꯌꯦꯅ ꯑꯗꯣ ꯑꯗꯨꯗꯁꯨ
ꯐꯃ ꯂꯩꯔ
ꯃꯤꯌꯥꯝ ꯐꯔꯗꯤꯀꯣ
ꯑ ꯆꯠꯄ ꯌꯥꯏꯑꯦ ꯍꯣꯏ ꯑꯗꯨꯁꯨ
ꯎꯝ
ꯅꯣꯏꯅꯦ ꯐꯥꯔꯦꯅ ꯇꯁꯟꯗꯦꯗꯔꯥ ꯑꯗꯨꯃꯥꯏꯅ ꯆꯠꯂꯁꯦ ꯅꯨꯡꯁꯤꯈ꯭ꯔꯦꯕ ꯑꯃꯥꯡꯕꯗꯣ ꯍꯧꯖꯤꯛꯁꯨ ꯃꯤ ꯃꯤ ꯐꯣꯟ ꯂꯧꯕꯗꯣ ꯑꯗ ꯌꯦꯡꯒ ꯇꯥꯒ ꯌꯥꯝ ꯅꯅꯤ ꯃꯅꯦ ꯃꯥꯒꯤꯦ ꯃꯁꯥꯛꯇ ꯌꯥꯝ ꯅꯨꯡꯁꯤꯤꯕꯅꯦ ꯑꯗꯨꯝ ꯟꯕꯟ ꯅꯨꯄꯤꯅ ꯌꯦꯡꯒꯀꯣ ꯇꯥꯔꯒ ꯂꯩꯕꯅꯦ ꯃꯥꯗꯣ
ꯃꯥꯅ ꯕꯥ ꯅꯨꯄꯥ ꯃꯥꯒꯤ ꯅꯨꯄꯥ ꯃꯥꯟꯕꯗꯣ ꯍꯧꯖꯤꯛ ꯕꯤꯖꯤ ꯇꯧꯕꯒꯤꯦꯔ
ꯈꯪꯗꯦ ꯃꯈꯣꯏ ꯑꯅꯤ ꯅꯨꯡꯉꯥꯏꯗꯕ ꯃꯥꯍꯜꯂꯦ ꯕ꯭ꯔꯦꯛꯀꯞ ꯇꯧꯈ꯭ꯔꯕ꯭ꯔꯥ ꯈꯪꯗꯦ
ꯑꯩꯈꯣꯏ ꯈꯨ ꯈꯨꯔꯨꯝ
ꯀꯔꯤꯅꯣ
ꯋꯥꯔꯛꯁꯦꯞ ꯋꯥꯔꯛꯁꯦꯞꯇ ꯑꯩꯈꯣꯏ ꯄ꯭ꯔꯦ ꯇꯧꯒꯦ ꯍꯥꯏꯕꯗꯣ ꯏꯁꯣꯔꯗ ꯍꯥꯏꯔꯛꯀꯦ
ꯍꯣꯏ ꯄꯔꯊꯅꯥ ꯑ ꯇ ꯎꯕꯗ ꯀꯣ
ꯍꯣꯏ ꯄ꯭ꯔꯊꯅꯥ ꯇꯧꯒꯦ ꯍꯥꯏꯕꯤ
ꯑꯣꯏ ꯃꯥꯒꯤꯦꯁꯨꯠꯇꯁꯦ ꯑꯗꯨ ꯦ ꯁꯦꯟꯇꯔꯗ ꯑꯃꯕꯨ ꯄꯥꯝꯃꯔꯒ ꯀ ꯇꯥꯕ꯭ꯔꯣ ꯑꯣ ꯇꯥꯕ꯭ꯔꯣ ꯇꯥꯕ꯭ꯔꯣ ꯇꯥꯗꯅꯦ ꯁꯤ ꯅꯨꯄꯤꯤꯁꯦ ꯅ ꯐꯣꯟ ꯇꯗ꯭ꯔꯦ